ꯑꯥꯔꯕ
ꯅ ꯄꯩꯁ ꯎꯝ
ꯍꯥꯟꯅ ꯄꯩꯁꯥ ꯑꯩꯒꯤꯁꯦ ꯀꯞ ꯊꯣꯔꯛꯏ ꯃꯥꯜꯂꯤ ꯃꯣꯏꯁꯦ ꯅꯨꯡꯁꯤ ꯗꯥꯅ
ꯍꯧꯔꯦꯅꯦ ꯅꯪꯗꯤ ꯍꯥꯟ ꯀꯞꯊ‌ꯣꯔꯛꯑꯗꯤ
ꯀꯔꯤ
ꯍꯟꯗꯛꯀ ꯐꯔꯗꯤ ꯍ‌‌ꯎꯔꯦ ꯅꯪꯗꯤ
ꯑꯗꯨꯅꯦ ꯅꯨꯡꯁꯤꯗꯅꯏ ꯑꯩꯁꯤ ꯈꯔ ꯄꯪꯖꯩꯌ‌ꯦꯅ
ꯀꯗꯥꯏꯗꯩꯅ‌ꯣ ꯅꯪ ꯀꯩꯅ‌ꯣꯝ ꯍ‌ꯦꯛ ꯃ‌ꯣꯏꯅ ꯀꯩꯅꯣꯝ ꯇꯧꯔ ꯀꯩꯅꯣꯝ ꯑꯗꯨꯝ ꯍ‌ꯦꯛꯇ ꯀꯩꯅꯣꯝꯁꯦ ꯑꯗꯨꯝ ꯇꯧꯋꯤ ꯀꯃꯥꯏꯅ ꯇꯧꯔꯤꯅ‌ꯣ ꯈꯪꯗ‌ꯦ
ꯑꯁꯦꯡꯕ ꯑꯩꯁꯨ ꯍꯥꯏꯒꯦ ꯇꯧꯔꯝꯃꯤꯅꯤ ꯅꯉꯣꯟꯗ ꯅꯣꯏ ꯇꯧꯕꯅꯤꯅ ꯁꯠ ꯁꯠ ꯌꯥꯒꯤ ꯑꯩꯁꯤ ꯅꯪꯅꯦ ꯀꯗ꯭ꯔꯥ ꯀꯗ꯭ꯔꯥ ꯑꯗꯨꯃꯅ ꯇꯧꯔ ꯂꯩꯌꯦꯕ
ꯆꯒ꯭ꯔꯤꯛ ꯆꯍꯤꯡ ꯅꯥꯍꯤꯡ ꯍꯥꯏꯗꯨꯅꯤ
ꯅꯠꯇꯦ ꯍ‌ꯦ ꯆꯔꯛ ꯆꯥꯍꯤꯡꯅꯕꯥ ꯍꯥꯏꯕ
ꯆꯥꯒꯔꯤꯛ ꯅꯔꯤꯛ ꯍꯩꯔꯦꯟ
ꯆꯔꯛ ꯆꯤꯡꯅꯕ ꯆꯔꯛ ꯆꯍꯤꯡꯅꯕ ꯍꯟꯖꯔꯅꯤ ꯃꯣꯏ ꯃꯣꯏꯒꯤ ꯑꯦ ꯑꯥꯏꯒꯤ ꯀꯣꯜꯁꯦ ꯃꯤꯅꯤꯡ ꯍꯟꯖꯔꯅꯤ ꯆꯔꯤꯛ ꯆꯍꯥꯡꯅꯔꯤ ꯆꯔꯤꯛ ꯆꯔꯤꯛ ꯀꯔꯤ
ꯃꯔꯛ ꯆꯍꯤꯡꯅꯥꯕ
ꯆꯔꯤꯛ ꯆꯔꯛ ꯆꯥꯍꯤꯡꯅꯕ ꯍꯟꯖꯔꯉ ꯑꯦ ꯑꯏꯗ
ꯆꯦ
ꯍꯗꯨ ꯎꯔꯒ ꯊꯣꯔꯛꯀꯗꯅꯦꯕ
ꯁꯤ ꯇꯧꯕ ꯂꯣ ꯍꯦꯛ ꯂꯣꯏꯕꯗ ꯊꯂꯛꯀꯗ꯭ꯔꯥ ꯍꯥꯏꯕ ꯀꯒꯣꯜ ꯀꯩꯗꯧꯕ ꯁꯤ ꯇꯧꯕ ꯈꯣꯠꯄ ꯑꯗꯨꯗꯕꯅꯥ ꯇꯧꯕꯅ ꯏꯔꯒ
ꯑꯗꯨꯒ ꯑꯝꯇ ꯊꯣꯛꯄꯤꯔꯛꯇ꯭ꯔꯦꯕ ꯑꯗꯣ ꯑꯩꯁꯦ
ꯎ ꯁꯤ ꯁꯤꯦ ꯃꯤꯅ ꯇꯔꯥ ꯐꯜꯂꯣ
ꯎꯝ ꯌꯦꯠꯇꯔ ꯊꯣꯏ ꯏꯠꯂꯛꯄꯗꯣ ꯅꯪꯅ ꯑꯣꯏꯅ ꯏꯟ ꯇꯧ ꯑꯗꯨ ꯊꯣꯔꯛꯄ ꯌꯥꯏ
ꯀꯩꯅꯣ ꯏꯟꯗꯧ ꯀ ꯉꯥꯏꯁꯤꯦ ꯟꯗ
ꯀꯣꯜꯁꯦ ꯅꯪꯅ ꯑꯣꯏꯅꯏ ꯇ ꯑꯣꯏ ꯍꯥꯏꯕ
ꯑꯣꯀꯦ ꯃꯣꯏꯅ ꯑꯣꯇꯣ ꯑꯣꯏꯍꯟꯒꯅꯧꯕ ꯑꯣꯀꯦ
ꯃꯤ ꯇꯔꯥ ꯑꯃ ꯑꯗꯨ ꯋꯥꯩꯅ ꯀ ꯐꯚꯥꯔꯦ
ꯑꯣ ꯅꯪꯒꯤ ꯏꯁꯀꯣꯂꯥꯔꯁꯤꯞ ꯑ ꯑꯣꯏꯅ ꯇꯧ ꯃꯌꯨꯝ ꯆꯠꯈ꯭ꯔꯕ ꯆꯥꯠꯂꯣ
ꯆꯪꯉꯛꯀꯅꯤ ꯅꯪ ꯀꯔꯤꯅꯣ ꯋꯥꯔꯤꯔꯤꯁꯤꯦ
ꯑ ꯍꯦ ꯅꯪ ꯆꯪꯉꯅꯤ ꯆꯪꯒꯅꯤ ꯀꯩꯅ ꯇꯧꯔꯝꯃꯣ
ꯆꯉꯅꯤ ꯆꯉꯅꯤ ꯅꯅꯔꯤ ꯆꯪꯉꯛꯑꯁꯨꯗꯣ ꯑꯩꯅ ꯕꯔꯒ ꯄꯨꯜꯂ ꯊꯝꯗꯣꯔꯝꯃꯤ
ꯊꯝꯃꯣ ꯀꯅꯥ ꯄꯨꯟꯅꯃ ꯏꯗꯤ ꯄꯨꯜꯂ ꯍꯥꯜꯃꯤ
ꯑꯗꯨꯒ ꯂꯪꯖꯪꯒꯦ ꯀꯩꯁꯤꯗ ꯒꯨꯗ꯭ꯔꯦꯖ ꯑꯁꯤꯗ
ꯑꯁꯤꯡ ꯃꯅꯦ ꯋꯥ ꯑꯅ ꯍꯥꯏꯗꯤ ꯍꯥꯏꯕꯅꯦ ꯂꯨꯄꯥ ꯃꯉꯥꯗ ꯑꯣꯏꯔꯁꯨ ꯇꯔꯥꯗ ꯑꯣꯏꯔꯁꯨ ꯃꯉꯒꯤꯗ ꯂꯥꯛꯄ ꯄꯣꯠꯁꯦ ꯅꯣꯡꯃ ꯐꯥꯗ꯭ꯔꯣꯁꯨ ꯉꯥꯏꯍꯥꯛꯇꯪ ꯄꯨꯡ ꯑꯃꯇ ꯑꯣꯏꯔ ꯆꯅꯤꯇ ꯑꯣꯏ ꯊꯝꯃꯣꯏ ꯍꯥꯏꯗꯤ ꯅꯪꯒꯤ ꯎ ꯀꯔꯤ ꯂꯟꯅꯤꯗꯅ ꯑꯗꯨꯒꯤ ꯄꯣꯠꯁꯦ ꯎꯝ
ꯂꯩꯕꯅꯤ ꯑꯗꯨ ꯑꯗꯨ
ꯀꯅꯤ
ꯌꯥꯎꯔꯤꯕ ꯂꯩꯕꯅꯦ ꯈꯔ
ꯀꯩꯕꯨ ꯂꯩꯕꯅꯤ ꯀꯌꯥ ꯋꯥꯅꯗꯤꯦꯝ ꯅꯠꯇ꯭ꯔꯒ ꯊꯝꯃꯤꯕ ꯑꯗꯨꯅꯦ
ꯎ ꯑꯣꯏꯣꯏꯁ ꯑꯍꯟ ꯃꯁꯥꯜ ꯈꯥꯡꯒꯠꯂ ꯊꯝꯃꯤ
ꯀꯌꯥ ꯆꯠꯄꯤꯅꯣꯕ ꯏꯃꯪ ꯆꯥꯝꯃꯉꯥ ꯆꯠꯄꯤ
ꯗꯦꯍꯦ ꯆꯥꯝꯃꯒ ꯆꯠꯄꯤ ꯆꯅꯤ ꯆꯠꯄꯤ
ꯎꯝ ꯄꯤꯔꯛꯑꯣ ꯑꯩ ꯊꯝꯖꯟꯒꯦ ꯆꯝꯉ ꯆꯥꯕꯤꯕꯤꯔꯛꯀꯦ ꯑꯗꯨꯒ
ꯎꯝ ꯏꯅ ꯑꯃꯤꯅꯦꯔ ꯃꯥꯔ ꯀꯔꯤꯅꯣ
ꯑ
ꯍꯧꯖꯤꯛꯇ ꯑꯩꯈꯣꯟ ꯑꯣꯏꯅ ꯊꯝꯖꯔꯒꯦ ꯂꯣꯟꯅ ꯍꯥꯏ ꯂꯥꯟꯁꯤꯅꯪꯅꯂ ꯍꯔꯒꯦꯔꯔꯕꯕꯄ ꯑꯩꯒꯣꯟ ꯆꯤꯡ
ꯑ ꯅꯪ ꯄꯩꯁꯥ ꯑꯗꯨꯕꯤꯔ ꯀꯅꯤꯗꯔꯥ ꯀꯩ
ꯑꯣ
ꯑꯦ ꯆ ꯁ
ꯑꯍꯟ ꯃꯄꯥꯥꯝꯕꯒꯤ ꯄ꯭ꯔꯣꯕꯦꯟꯁ
ꯎꯝ
ꯏꯁ ꯌꯥꯎꯔꯤꯃꯤꯕꫭ ꯀꯔꯤ ꯆꯥꯝꯆꯄꯤ ꯑꯍꯟꯕ ꯉꯥꯛꯇ ꯑꯍꯨꯝ ꯃꯔꯤ ꯃꯉꯥ ꯌꯥꯎꯔꯝꯒꯅꯤ
ꯎꯝ
ꯑꯩꯒꯤ ꯄꯥꯃꯨꯗꯅ ꯊꯝꯃꯤ ꯁꯤꯟꯅꯗ ꯇꯟꯗꯅ
ꯎ ꯃꯥꯑꯣ ꯑꯩꯗꯤ ꯑꯩꯗꯤ ꯎꯁ ꯊꯝꯅꯕꯒ ꯂꯩꯇꯦꯗ ꯑꯝꯇ ꯄꯩꯁꯥꯒ
ꯍꯨꯖꯤꯛ ꯀꯩꯩꯅꫭ ꯂꯥꯛ ꯑꯗꯨꯝ ꯊꯝꯗꫭꯔꯝꯃꯦ ꯑꯗꯨꯒ ꯁꯤꯟꯅꯗꯧꯔꯝꯃꯦ ꯑꯗꯨ ꯅꯍꯥꯟꯋꯥꯏ ꯑꯩꯅ ꯎ ꯁꯨꯔꯤꯀꯥꯟꯗ ꯂꯤꯁꯤꯡ ꯑꯍꯨꯝ ꯐꯪꯕ ꯃꯔꯤ ꯐꯪꯕ ꯀꯩꯝꯇ ꯁꯤꯖꯤꯟꯅꯗꯦ ꯑꯗꯨꯝ ꯒꯣꯗꯔꯦꯖꯇ ꯊꯝꯃꯤꯃꯤ ꯑꯍꯨꯝ ꯃꯔꯤ ꯇꯔꯨꯛ ꯇꯔꯦꯠ ꯂꯤꯁꯤꯡ ꯇꯔꯦꯠꯀ ꯊꯝꯃ ꯁꯤꯖꯤꯟꯅꯈꯤꯕꯗꯨ ꯑꯗꯨꯝ
ꯅꯤꯡꯁꯤꯡꯉꯦ ꯋꯥꯈꯜꯁꯨ ꯅꯨꯡꯉꯥꯏꯕꯅꯦꯕ ꯑꯗꯨꯃꯥꯏꯅ
ꯍꯣꯏꯅꯦ ꯄꯩꯁꯥꯗꯣ ꯂꯩꯔꯒ ꯁꯠ ꯁꯠ ꯁꯠ ꯁꯤꯖꯤꯟꯅꯕꯗꯨꯅꯦ
ꯁꯤꯟ ꯁꯠ ꯁꯠ ꯁꯤꯖꯤꯟꯅꯕꯩꯁꯨ ꯅꯠꯇꯦ ꯁꯠ ꯁꯠ ꯁꯤꯖꯤꯟꯅꯗꯦ ꯈꯪꯕ ꯁꯤ ꯁꯠ ꯁꯠ
ꯄꯗ ꯅꯪꯕꯨ ꯃꯊꯥꯗꯨ
ꯊꯥ ꯑꯃꯗ ꯑꯩꯒꯤ ꯑꯃꯅꯤ ꯈꯛꯇ ꯑꯩꯒꯤꯕꯨ ꯔꯤꯆꯥꫪꯖ ꯀ ꯂꯥꯏꯕ꯭ꯔꯤꯒ ꯁꯤ ꯃꯉꯥꯏꯔꯦ ꯑꯇꯩ ꯆꯥꯕꯗꯨꯁꯨ ꯌꯥꯝ ꯆꯪꯕ ꯅꯠꯇꯦ ꯑꯩꯗꯤ ꯑꯗꯨꯒ ꯊꯥꯎ ꯂꯥꯡ ꯍꯥꯟꯕ ꯆꯥꯥꯝ ꯆꯅꯤ ꯑꯗꯨꯃ ꯉꯥꯏꯔꯦ ꯑꯗꯨꯁꯨ ꯊꯥꯎ ꯍꯥꯟꯅꯤꯡꯉꯨꯀꯥꯟꯗ ꯂꯩꯇꯕꯗꯨꯁꯨ ꯅꯨꯡꯉꯥꯏꯇꯦꯗꯅ
ꯑꯗꯨ ꯅꯪꯕꯨ ꯗꫪꯀꯥꫪ ꯑꯣꯏꯕ ꯄꯣꯠ ꯇ ꯗꫪꯀꯥꫪ ꯑꯣꯏ ꯄꯣꯠꯇꯣ ꯁꯤꯖꯟꯅꯅꯤꯡꯕ ꯃꯇꯝꯗ ꯄꯩꯁꯥ ꯅꯨꯡ ꯁꯠ ꯍꯦꯛ ꯁꯤꯖꯤꯟꯅꯕꯗꯨꯏ ꯋꯥ ꯈꯟꯗꯨ ꯅꯨꯡꯉꯥꯏꯗꯅ ꯌꯦꯡꯉꯣ ꯍꯧꯖꯤꯛ ꯔꯤꯆꯥꯥꯔꯖ ꯍꯥꯏꯁꯦ ꯄꯩꯁꯥ ꯂꯣꯏꯔꯛꯇꯧꯔꯦ ꯑꯁ ꯂꯩꯇ꯭ꯔꯦ ꯑꯩ ꯈꯜꯂꯤꯁꯦ ꯂꯩꯔꯗꯤ ꯑꯗꯨꯝ ꯂꯣꯏꯕꯒ ꯍꯥꯞꯀꯦ ꯑꯗꯨꯒꯤ ꯋꯥꯈꯜ ꯂꯩꯇ꯭ꯔꯦ ꯍꯥꯏꯕꯒꯤ ꯋꯥꯈꯜ ꯀꯩꯗꯨ ꯄꯣꯛꯇ꯭ꯔꯦꯗꯅ
ꯗꯦꯠ ꯉꯁꯤꯒꯤ ꯅꯥꯏꯟꯇꯤꯟꯅꯦ ꯅꯨꯃꯤꯠ ꯀꯌꯥꯅꯤ ꯁꯨꯔꯦ ꯇꯔꯥꯅꯤ ꯁꯨꯔꯝꯃꯤ ꯇꯔꯥꯅꯤ ꯈꯛꯇꯉꯥꯏꯔꯤ ꯆꯃꯥꯄꯟ ꯄꯤꯈ꯭ꯔꯃꯦ ꯂꯥꯏꯕ꯭ꯔꯤꯒꯤ ꯄꯩꯁꯥ ꯆꯥꯔꯄꯗꯨ ꯈꯔ ꯀꯥꯟꯅꯕꯩꯁꯦ ꯑꯗꯨꯒ ꯆꯃꯥꯄꯜꯗꯨꯝ ꯄꯤꯔꯦ ꯆꯥꯝꯃꯔꯤ ꯑꯃꯅ ꯃꫭꯛ ꯇꯦꯁꯀꯤꯔꯣ ꯂꯨꯄꯥꯆꯥꯥꯃꯝꯨ ꯂꯩꯔꯕ ꯑ ꯂꯩꯔꯃꯦ ꯏꯗꯤꯕꯁꯨꯣ ꯀꯠꯇꯈ꯭ꯔꯦ ꯁꯝ꯭ꯔꯤ ꯇꯈꯔꯦ ꯑꯦꯉ ꯑꯗꯒꯤ ꯑꯗꯨꯈꯔꯤ ꯊꯥꯎ ꯑꯩꯅ ꯅ ꯑꯦꯝ ꯌꯨꯁꯤꯠꯂꯤꯗ ꯊꯥꯎ ꯆꯥꯝꯃ ꯆꯥꯝꯃ ꯆꯥꯝꯃ ꯆꯥꯝꯃꯒ ꯅꯠꯇꯤꯅꯤ ꯆꯥꯝ ꯇꯔꯥ ꯆꯥꯝ ꯇꯔꯥ ꯑꯍꯨꯝꯂꯛꯅꯤ ꯍꯥꯟꯅꯗ ꯆꯍꯨꯝ ꯀꯨꯟꯊ꯭ꯔꯥ ꯆꯍꯨꯝ ꯍꯥꯏꯔ ꯑꯗꯨꯁꯨ ꯑꯃ ꯆꯔꯤ ꯆꯎꯨꯡꯒꯥ ꯃ ꯆꯇꯦꯠ
ꯎꯝ ꯎ ꯎꯝ
ꯑꯗꯩ ꯁꯤ ꯇꯦꯠ ꯊꯥꯖꯤꯟꯈ꯭ꯔꯝꯃꯦ ꯀꯔꯤꯅꯣꯪ ꯈꯜꯂꯤꯁ ꯂꯤꯁꯤꯡ ꯑꯃ ꯂꯤꯁꯤꯡ ꯑꯅꯤ ꯆꯥꯇ꯭ꯔꯦꯠ
ꯎꯝꯝ
ꯑꯅꯤ ꯆꯠꯇ꯭ꯔꯦ ꯂꯣꯏꯈ꯭ꯔꯝꯃꯤ ꯍꯧꯖꯤꯛꯇ ꯇꯦꯠꯀꯤ ꯋꯥꯠꯂꯤ ꯂꯨꯄꯥ ꯆꯅꯤꯄꯥꯜ ꯑꯗꯨꯗ ꯇꯦꯠꯇꯁꯨ ꯄꯦꯄꯔ ꯋꯥꯟ ꯇꯨꯅꯦ ꯄꯦꯄꯔ ꯋꯥꯟ ꯇꯨ ꯑꯅꯤꯃꯛ ꯊꯥꯔꯒꯅ ꯑꯃꯒ ꯆꯅꯤꯄꯥꯜ ꯑꯗꯨ ꯄꯦꯄꯔ ꯋꯥꯟꯁꯨ ꯇꯨꯁꯨ ꯑꯅꯤꯃꯨꯛ ꯊꯥꯕ ꯌꯥꯏꯑꯕꯀꯣ ꯑꯗꯨ ꯗꯥꯏꯠ ꯂꯣꯏꯗ꯭ꯔꯗꯤ ꯄꯦꯄꯔ ꯋꯥꯟ ꯊꯥꯍꯟꯗꯅ
ꯎ ꯊꯔꯔꯣꯏ
ꯁꯔꯣ ꯀ ꯇꯨꯗ ꯁꯜ ꯄꯦꯄꯔ ꯇꯨꯗꯨꯅ ꯕꯦꯠ ꯂꯣꯏꯕꯩ ꯀ꯭ꯂꯥꯁ ꯁꯤꯛꯁ ꯇꯨ ꯇꯦꯟ ꯑꯃꯗꯨꯅ ꯀ꯭ꯂꯥꯁ ꯋꯥꯟꯗꯩꯅ ꯁꯤꯛꯁ ꯐꯥꯎꯈꯤ ꯂꯥꯏꯕꯅꯤꯗ ꯑꯗꯨ ꯊꯦꯠꯇꯗꯤꯦ ꯑꯗꯨꯅ ꯃꯣꯏ ꯍꯧꯖꯤꯛ ꯑꯦꯠꯃꯤꯁꯟ ꯇꯧꯍꯧꯔꯒꯗꯤ ꯇꯦꯠꯁꯦ ꯐꯣꯝꯁꯨ ꯂꯥꯏꯗ꯭ꯔꯒꯝꯁꯨ ꯂꯣꯏꯕ ꯇꯧꯋꯤ ꯑꯗꯨꯗ ꯁꯔꯤꯀ ꯃꯍꯃꯠ ꯗꯥꯏꯠ ꯆꯂ ꯍꯧꯔꯒꯗꯤ ꯏ ꯊꯥꯖꯤꯟꯒꯗꯅꯦꯕ ꯍꯥꯟꯅ ꯐꯥꯎꯗꯣꯛꯑꯁꯨ ꯌꯥꯏꯑꯕ ꯀꯣꯟꯅ ꯑꯗꯨꯗꯥꯋꯥꯏ ꯇꯧꯔꯁꯨꯣ ꯇ ꯎꯆ ꯀꯥꯟꯅꯕꯁꯦ ꯑꯗꯨ ꯃꯅꯤꯄꯨꯔꯒꯤ ꯇꯦꯠ ꯀꯧꯔꯛꯏꯁꯦ ꯃꯔꯝ ꯂꯩꯕꯩꯅꯤ ꯁꯤꯁꯨ ꯈꯪꯖꯤꯜꯂꯨ ꯍꯧ ꯀꯧꯔꯛꯄꯏꯅ ꯁꯤꯁꯤ ꯄꯥꯛ ꯀꯧꯗꯃꯤ ꯗꯦꯠꯁꯦ ꯀꯨꯏꯔꯝꯃꯤ ꯀꯧꯗꯕ ꯆꯍꯤ ꯌꯥꯝꯕ ꯃꯤ ꯒꯦꯞ ꯂꯩꯈ꯭ꯔꯦꯕ
ꯃꯤꯁꯥ ꯑꯗꯨꯗꯤ ꯎꯝ ꯊꯥꯖꯅ ꯍꯔꯣ ꯎ ꯕ꯭ꯔꯥꯕ
ꯂꯨꯗꯃꯤꯍꯦ ꯋꯥꯟꯗꯗꯤ ꯁꯤꯛꯁ ꯐꯥꯎ ꯈꯤꯇ ꯍꯪꯕꯅꯤ ꯑꯩꯈꯣꯏꯒꯤꯅꯦ ꯂꯨꯔꯤꯁꯦ ꯀꯗꯤꯁꯤ ꯁꯤꯛꯁꯩꯅ ꯇꯦꯟ ꯐꯥꯎꯅꯤ ꯍꯪꯈꯤ ꯅꯥꯏꯟꯇꯤꯟꯒꯤ ꯍꯤꯁꯇ꯭ꯔꯤ ꯄꯣ ꯁꯥꯏꯟꯁ ꯃ
ꯑꯗꯨ ꯏꯁꯅ ꯅꯪꯅ ꯁꯤꯗ ꯀꯔꯤ ꯄꯥꯔꯕꯗꯨꯕꯨ ꯀꯩꯅꯣ ꯅꯪ ꯀꯔꯤ ꯇꯨꯔꯒꯤꯦ
ꯑꯣ ꯒꯥꯔꯤ ꯂꯨꯒꯗꯕꯗꯣ ꯀꯣꯟꯅ ꯍꯥꯏꯔꯛꯀꯦ ꯑꯗꯨ ꯌꯦꯡꯕ ꯌꯥꯕ꯭ꯔꯥ ꯁꯃꯤꯠꯇꯅ
ꯎꯝ